ꯀꯩꯗꯧꯔꯤꯒꯦ
ꯐꯝꯂꯤ
ꯅꯪꯗꯤ ꯅꯨꯡꯉꯥꯏꯔꯤꯕ꯭ꯔꯣ
ꯅꯨꯡꯉꯥꯏ ꯐꯝꯃꯒ ꯅꯪꯒ ꯋꯥꯔꯤ ꯐꯝꯃꯒ ꯐꯝꯃꯒ ꯅꯪꯒꯥ ꯋꯥꯔꯤ ꯁꯥꯔꯤ
ꯐꯩꯌ‌ꯦ ꯀꯩ ꯃꯊꯦꯜ ꯆꯥꯕꯤꯔꯒꯦ ꯉꯁꯤꯒꯤ
ꯉꯁꯤ ꯍꯋꯥꯏ ꯑꯣꯏꯅ ꯆꯥꯔꯦ
ꯑꯁ ꯍꯋꯥꯏ ꯈꯛꯇꯪ ꯆꯥꯕ꯭ꯔꯣ ꯍꯥꯎꯕ꯭ꯔꯅꯦ ꯑꯩꯈꯣꯏꯗꯤ ꯀꯩ ꯍꯋꯥꯏ ꯑꯁꯥꯡꯕꯗꯣ ꯍꯋꯥꯏ ꯑꯁꯥꯡꯕꯗꯨ ꯆꯥꯏꯌꯦ ꯀꯪꯁꯣꯏ ꯁꯥ ꯑꯀꯪꯕ ꯈꯔ ꯍꯥꯞꯆꯜꯂꯒ
ꯑꯁ ꯍꯥꯎꯅꯤꯍ‌ꯦ
ꯑꯣ ꯈꯨꯍꯥꯎ ꯑꯃꯅ‌ꯦꯍꯦ
ꯍꯥꯎꯅꯤ
ꯎꯝ ꯍꯥꯎꯕ ꯆꯤꯡꯒꯤ ꯑꯦꯟꯁꯥꯡ ꯍꯥꯏꯕ ꯑꯗꯨꯅꯤꯗꯅ
ꯎꯝ
ꯏꯪꯈꯣꯟꯗꯒꯤ ꯍꯦꯛꯂꯛꯑꯒ ꯑꯗꯨꯝ ꯊꯣꯡꯉꯦ
ꯍꯤꯡꯒꯣꯟ ꯁ‌ꯦꯝꯕ‌꯭ꯔ‌ꯣ ꯃꯌꯨꯝꯂꯛꯇ
ꯑꯆꯧꯕ ꯅꯠꯇꯦꯗ ꯁꯨꯝ ꯄꯥꯝꯕꯤ ꯑꯃ ꯑꯅꯤ ꯈꯇꯪ ꯌꯥꯝ ꯆꯥꯎꯕ ꯅꯠꯇꯦ ꯑꯅꯤ ꯈꯛꯇꯪ ꯑꯃ ꯑꯅꯤ ꯈꯛꯇꯪ ꯏꯌꯨꯝ ꯆꯥꯅꯕ ꯑꯗꯨꯝ ꯍꯦꯛ ꯆꯥꯅꯤꯡꯉꯗꯤ ꯑꯗꯨꯝ ꯍꯦꯛꯑꯒ ꯑꯗꯨꯝ ꯆꯥ ꯆꯥꯕꯤꯗꯣ ꯃꯤꯒꯤ ꯅꯠꯇꯕ ꯑꯩꯈꯣꯏꯒꯤ ꯈꯛ ꯃꯤ ꯑꯅꯤ ꯑꯍꯨꯝꯒꯤ ꯈꯇꯪ
ꯑꯩ ꯊꯥꯔꯛꯄ ꯌꯥꯒꯗ꯭ꯔꯣ
ꯑꯁ ꯃꯤꯒ ꯊꯥꯔꯛꯄ ꯌꯥꯔꯣꯏ ꯑꯩ ꯍꯧꯖꯤꯛ ꯈꯛꯇꯪ ꯍꯥꯏꯈꯤꯗꯣ ꯇꯥꯗ꯭ꯔꯣ ꯃꯤ ꯌꯥꯝ ꯌꯥꯝꯃꯗꯤ ꯆꯥꯕ ꯀꯣꯟꯅꯔꯣꯏ ꯑꯩꯈꯣꯏꯗꯣ ꯃꯤ ꯑꯃꯅꯤ ꯈꯛꯇꯪ ꯑꯣꯏꯕ ꯑꯗꯨ ꯒꯤ
ꯃꯊꯪꯗꯤ ꯈꯔ ꯌꯥꯝ ꯊꯥꯔꯕꯣ
ꯑꯗꯨꯗꯤ ꯈꯔ ꯆꯥꯎꯅ ꯏꯪꯈꯣꯜꯗꯣ ꯈꯔ ꯆꯥꯎꯅ ꯁꯦꯝꯗꯣꯛꯑ ꯑꯒꯦ ꯑ ꯊꯥꯕ ꯌꯥꯕ ꯊꯥꯕꯤꯔꯒꯦ ꯑꯗꯨꯒ ꯄꯥꯟꯕ ꯃꯇꯝꯗ ꯄꯤꯔꯛꯀꯦ ꯄꯤꯔꯛꯀꯦ ꯈꯪꯅꯕ ꯑꯈꯣꯏꯒꯤꯗꯤ ꯄꯤꯔꯛꯀꯦ ꯅꯣꯏꯗꯤ ꯂꯩꯇ꯭ꯔꯣ ꯏꯪꯈꯣꯜ ꯂꯩꯇ꯭ꯔꯣ
ꯑꯈꯣꯏꯁꯨ ꯈꯥꯏ ꯊꯥꯏ
ꯑꯗꯨꯅꯦ ꯍꯣꯏꯌꯦ ꯀꯩꯊꯦꯜꯗꯒꯤ ꯂꯩꯔꯒ ꯆꯥꯕꯗꯣ ꯑꯁ ꯄꯩꯁꯥ ꯑꯁ ꯍꯟꯗꯛꯇꯤ ꯏꯟꯁꯥꯡ ꯅꯥꯄꯤ ꯌꯥꯝ ꯃꯃꯜ ꯌꯥꯝ ꯇꯥꯡꯒ꯭ꯔꯦ ꯅꯣꯏꯗꯤ ꯂꯩꯗꯕꯅꯤꯅ ꯈꯪꯉꯝꯃꯣꯏ ꯈꯪꯕ꯭ꯔꯣ
ꯍꯥꯏꯕꯗꯤ ꯅꯨꯄꯥꯁꯤꯡꯒꯤ ꯊꯕꯛ ꯅꯠꯇꯕꯅꯤꯅ ꯑꯩꯈꯣꯏ ꯑꯩꯈꯣꯏꯅ ꯑꯅꯝꯕꯗꯤ ꯈꯪꯉꯦꯗꯅ ꯑꯗꯨꯒꯤ ꯌꯥꯡꯈꯩꯒꯤ ꯑꯩꯈꯣꯏ ꯑꯁꯣꯝꯗꯗꯤ ꯌꯥꯡꯈꯩꯒꯤ ꯃꯈꯥꯒꯤ ꯑꯦ ꯐꯪꯉꯔꯣꯏꯍꯦ ꯐꯪꯕ ꯌꯥꯝ ꯋꯥꯅꯤ ꯀꯨꯟꯊ꯭ꯔꯥꯗꯒꯤ ꯍꯧꯈ꯭ꯔꯦ
ꯌꯥꯝ ꯄꯥꯛꯅꯠꯇꯦꯍꯦ ꯆꯤꯡꯗꯅꯦ ꯆꯤꯡꯗꯐꯥꯎ ꯌꯥꯝ ꯀꯥꯈ꯭ꯔꯦ ꯃꯃꯜ ꯌꯥꯝ ꯀꯥꯈ꯭ꯔꯦ ꯇꯝꯄꯥꯛꯇꯁꯨ ꯂꯩꯌꯦ ꯆꯤꯡꯗ ꯂꯩꯌꯦ ꯍꯧꯖꯤꯛꯄꯨꯗꯤ ꯇꯝꯄꯥꯛꯇꯅ ꯍꯦꯟꯅ ꯍꯣꯡꯈ꯭ꯔꯦ ꯈꯪꯕ꯭ꯔꯣꯗꯣ ꯍꯥꯟꯅ ꯑꯩꯅ ꯇꯝꯄꯥꯛ ꯂꯩꯕꯗꯣ ꯑꯗꯨꯗ ꯍꯦꯟꯅ ꯍꯣꯡꯈ꯭ꯔꯦ
ꯇꯝꯄꯥꯛꯇꯗꯤ ꯃꯤ ꯂꯣꯏꯃꯒꯤ ꯄꯨꯟꯂꯛꯄꯅꯤꯅ ꯌꯥꯝ ꯃꯤ ꯃꯤ ꯄꯨꯟ ꯃꯐꯝ
ꯍꯣꯏ ꯑꯗꯨ ꯎꯝ ꯑꯗꯨꯅꯦ ꯑꯁꯤꯗꯗꯤ ꯑꯁ ꯑꯣꯏꯌꯦ ꯄꯨꯔꯥ ꯌꯥꯝ ꯀꯩꯅꯣ ꯀꯩ ꯍꯥꯏꯁꯤꯔ ꯈꯪꯗ꯭ꯔꯦ ꯌꯥꯝꯅꯗꯤ ꯑꯣꯏꯔꯒ ꯀꯔꯤ ꯍꯥꯏꯁꯤꯔ ꯑꯗꯨ ꯑꯣꯏꯕꯔꯤꯔꯥ ꯈꯪꯗꯦ ꯃꯃꯜ ꯌꯥꯝ ꯇꯥꯡꯉꯦ ꯉꯔꯥꯡ ꯆꯨꯖꯥꯛꯀꯁꯤ ꯂꯩꯔꯒ ꯆꯥꯕꯅꯦꯕ ꯂꯨꯄꯥ ꯆꯥꯃꯒꯤ ꯀꯩꯅꯣ ꯇꯝꯄꯥꯛꯇꯗꯤ ꯌꯥꯝ ꯆꯥꯎ ꯆꯥꯎꯅ ꯑꯗꯨꯝ ꯌꯣꯜꯂꯦꯗꯅ ꯇꯔꯨꯛꯇꯤ ꯄꯤꯌꯦ ꯑꯗꯨ ꯑꯣꯏꯔꯁꯨ ꯌꯥꯝ ꯄꯤꯛꯇ꯭ꯔꯨ ꯄꯤꯛꯑꯦ ꯄꯤꯛꯄꯗꯣ ꯃꯆꯥ ꯃꯆꯥꯅꯦꯕ
ꯃꯍꯥꯎ ꯅꯠꯇꯦ ꯃꯍꯥꯎ ꯈꯦꯠꯅꯗꯦ ꯍꯧꯖꯤꯛ ꯑꯍꯥꯎꯕ ꯃꯇꯝ ꯆꯤꯡꯒꯤ ꯑꯍꯥꯎꯕꯗꯨ ꯊꯣꯛꯇ꯭ꯔꯤꯌꯦ ꯈꯔ ꯉꯜꯂꯤꯕꯀꯣ ꯄꯨꯡ
ꯍꯣꯏ ꯍꯣꯏ
ꯑꯣ ꯀꯩ ꯑꯣ ꯑꯗꯨ ꯅꯠꯇꯕ ꯑꯃ ꯎꯝ ꯊꯨꯝꯕ ꯑꯃ ꯌꯥꯝ ꯆꯥꯟꯅꯈꯤꯕꯗꯣ ꯑꯊꯨꯝꯕ ꯂꯩ ꯍꯧꯖꯤꯛꯀꯥꯟ ꯌꯥꯝ ꯆꯠꯅꯕꯗꯣ ꯈꯪꯗ꯭ꯔꯣ ꯌꯥꯝ ꯆꯥꯎ ꯆꯥꯎꯔꯕꯅꯦ ꯑꯗꯨꯒꯨꯝꯕꯅꯦꯕ ꯑꯗꯨ ꯑꯗꯨꯗꯣ ꯑꯗꯨ ꯇꯝꯄꯥꯛꯇꯅ ꯆꯥꯎꯋꯦ ꯑꯩꯈꯣꯏꯒꯤꯅ ꯈꯔ ꯄꯤꯛ ꯄꯤꯛꯑꯦ ꯑꯣ ꯍꯥꯎꯕꯕꯨꯗꯤ ꯍꯥꯎꯋꯦ ꯑꯈꯣꯏꯒꯤꯒ ꯈꯔ ꯈꯦꯠꯅ
ꯅꯠꯇꯦ ꯑꯗꯨ ꯊꯨꯝꯕ ꯑꯣꯏꯔꯁꯨꯅꯦ ꯑꯩꯈꯣꯏ ꯆꯤꯡ ꯑ ꯑꯩꯈꯣꯏ ꯆꯤꯡꯗ
ꯎꯝ
ꯊꯥꯕꯗꯨꯅ ꯍꯦꯟꯅ ꯍꯥꯎꯋꯦ ꯍꯥꯏꯕ ꯑꯩꯅ ꯍꯥꯏꯅꯤꯡꯉꯤꯁꯦ
ꯃꯥꯅꯤ
ꯑꯗꯨ ꯃꯃꯜꯗꯤ ꯌꯥꯝ ꯇꯥꯡꯉꯤ꯫
ꯎꯝ ꯑꯗꯨꯒ ꯀꯔꯤꯕ ꯄꯤꯗꯣ ꯊꯩꯕꯤ ꯍꯥꯏꯕ꯭ꯔꯥ ꯇꯥꯏꯌꯦ ꯇꯥꯗ꯭ꯔꯣ
ꯇꯥꯏ ꯇꯥꯏ ꯃꯔꯛ ꯃꯔꯛ ꯇꯥꯗꯕ ꯇꯧꯕ ꯍꯣꯏꯕ꯫
ꯑꯣ ꯆꯤꯡꯒꯤ ꯊꯩꯕꯤꯗꯣ ꯍꯧꯖꯤꯛ ꯆꯥꯕ ꯃꯇꯝ ꯑꯣꯏꯌꯦꯕ ꯑꯁ ꯈꯨꯍꯥꯎ ꯑꯃꯅꯦ ꯑꯗꯨꯗꯤ꯫ ꯑꯗꯨꯅ ꯌꯥꯡꯈꯩꯒꯤ ꯑꯅꯤ ꯑꯣꯏꯕ ꯃꯥꯜꯂꯦ ꯍꯥꯎꯋꯦ ꯑꯗꯨꯗꯤ꯫ ꯑꯥ ꯆꯤꯡ ꯃꯊꯛꯀꯤ ꯍꯥꯏꯁꯤꯔꯥ ꯀꯔꯤ ꯍꯥꯏꯁꯤꯔꯥ
ꯑꯩꯈꯣꯏ ꯆꯤꯡꯒꯤ ꯌꯥꯝꯅ ꯃꯆꯥ ꯃꯆꯥ ꯌꯥꯝꯅ ꯊꯣꯠꯄꯁꯨ ꯂꯩꯗꯅ
ꯎꯝ
ꯑꯗꯨꯗꯤ ꯌꯥꯝ ꯍꯥꯎꯕꯅꯤꯀꯣ
ꯍꯣꯏ ꯑꯗꯨꯅꯦ ꯑꯩꯅ ꯍꯥꯏꯔꯤꯁꯦ ꯅꯣꯏꯗꯗꯤ ꯐꯪꯗ꯭ꯔꯣ ꯅꯪ ꯆꯤꯡꯗꯔꯣ ꯇꯝꯄꯥꯛꯇꯣ ꯀꯥꯏ ꯂꯩꯒꯦ?
ꯑꯩꯁꯨ ꯆꯤꯡꯗ ꯂꯩꯌꯦ ꯍꯧꯖꯤꯛꯇꯤ꯫
ꯑꯗꯨ ꯅꯣꯏꯁꯨ ꯑꯍꯥꯎ ꯑꯍꯥꯎꯕ ꯐꯪꯉꯝꯒꯅꯤ ꯑꯗꯨꯗꯤ ꯇꯝꯄꯥꯛ ꯇꯪꯈꯥꯏ
ꯃꯥꯅꯦ ꯃꯥꯅꯦ
ꯑꯩꯈꯣꯏ ꯑꯩꯈꯣꯏꯁꯨ ꯇꯧꯋꯦꯕ ꯑꯗꯨꯃꯥꯏꯅ ꯍꯣꯏ꯫
ꯎꯝ ꯑꯗꯨ ꯑꯩꯈꯣꯏꯅ
ꯑꯍꯥꯎ ꯑꯍꯥꯎꯕ ꯐꯪꯕ ꯃꯇꯝꯅꯦ ꯍꯧꯖꯤꯛ꯫
ꯑꯩꯈꯣꯏꯅ ꯂꯩꯁꯥꯕꯤꯒꯤ ꯊꯩꯕꯤ ꯍꯥꯏꯕ ꯑꯃ ꯂꯩꯕꯅꯤꯅꯦ꯫
ꯏꯁ ꯈꯪꯗꯦꯍꯦ ꯑꯗꯨꯗꯤ ꯈꯪꯗꯦ ꯃꯆꯥꯔꯣ ꯃꯆꯥꯔꯣ ꯑꯆꯧꯕꯔꯣ ꯈꯪ
ꯑꯣ ꯈꯪꯗꯦ ꯑꯈꯣꯏꯗꯤ꯫
ꯂꯩꯁꯥꯕꯤ ꯑꯁ ꯈꯪꯗ꯭ꯔꯦꯍꯦ ꯑꯗꯨꯒꯨꯝꯕꯗꯤ ꯑꯩ ꯇꯥꯖꯗ꯭ꯔꯤ꯫ ꯀꯣ ꯉꯁꯤꯅ ꯑꯍꯥꯟꯕ ꯑꯣꯏꯗꯣꯏꯅꯦ ꯑꯗꯨꯕꯨ ꯊꯩꯕꯤꯗꯤ ꯑꯗꯨꯝ ꯑꯍꯥꯎꯕ ꯌꯥꯝ ꯂꯩꯌꯦ ꯑꯗꯨꯕꯨ ꯃꯃꯤꯡꯗꯤ ꯈꯪꯅꯗꯤꯁ ꯑꯩꯈꯣꯏꯗꯤ ꯁꯨꯝ ꯊꯩꯕꯤ
ꯎꯝ
ꯑꯣ
ꯉꯁꯤꯗꯤ
ꯉꯁꯤꯗꯤ ꯀꯔꯤꯁꯨ ꯑ ꯀꯔꯤꯁꯨ ꯆꯠꯊꯣꯛꯇꯦ ꯅꯣꯡ ꯆꯨꯕꯅꯤꯅ ꯆꯠꯊꯣꯛꯄꯁꯨ ꯌꯥꯗ꯭ꯔꯦ꯫ ꯑꯗꯨ ꯌꯨꯝꯗ ꯑꯗꯨꯝ ꯂꯩꯌꯦ꯫
ꯆꯨꯔꯤꯕ꯭ꯔꯣ
ꯑ ꯍꯧꯖꯤꯛꯇꯤ ꯈꯔ ꯐꯈ꯭ꯔꯦ ꯫ ꯑꯌꯨꯛꯇꯒꯤ ꯆꯨꯕꯗꯣ ꯑꯦ ꯅꯨꯡꯁꯥꯕꯨꯗꯤ ꯊꯣꯛꯇ꯭ꯔꯤ ꯑꯩꯈꯣꯏꯗꯗꯤ ꯅꯣꯡ ꯆꯨꯕ ꯂꯦꯞꯈꯤꯕꯗ ꯉꯥꯏꯔꯤ ꯅꯣꯡ ꯃꯇꯝꯅꯤꯅ ꯑꯁ ꯌꯥꯝ ꯆꯨꯋꯦ ꯉꯔꯥꯡꯁꯨ ꯅꯨꯡꯁꯥ ꯊꯣꯛꯇꯕ ꯃꯥꯜꯂꯦ ꯉꯔꯥꯡꯁꯨ
ꯎꯝ ꯃꯥꯅꯦ ꯉꯔꯥꯡꯗꯩ ꯅꯪ ꯅꯃꯤꯠꯇꯣ ꯎꯗꯣ
ꯃꯇꯝ ꯃꯇꯝꯅꯤꯅ ꯎꯝ ꯅꯣꯏ ꯗꯤ ꯂꯧ ꯂꯩꯇ꯭ꯔꯣ ꯂꯧꯕꯨꯛ ꯂꯩꯇ꯭ꯔꯣ ꯍꯧꯖꯤꯛ ꯂꯧꯕꯨꯛ ꯆꯤꯟꯕꯒꯤ ꯃꯇꯝ
ꯂꯩꯗꯤ ꯂꯩꯕꯨ ꯑꯩ ꯑꯩ ꯁꯨꯗꯕ ꯃꯤ ꯃꯤ ꯁꯨꯍꯟꯕ
ꯃꯤꯉꯣꯟꯗ ꯄꯤꯊꯣꯛꯄ
ꯀꯔꯤꯕ
ꯃꯤꯉꯣꯟꯗ ꯄꯤꯊꯣꯛꯄ꯭ꯔꯣ ꯍꯥꯏꯕ
ꯑꯩꯈꯣꯏꯅ ꯂꯧꯁꯥꯟ ꯆꯥꯕꯀꯣ
ꯑꯣ ꯑꯣ ꯑꯣ ꯑꯣ ꯑꯣ ꯐꯩꯌꯦ ꯊꯕꯛ ꯈ꯭ꯔ ꯇꯟꯕꯒꯤꯔꯣ ꯃꯤꯉꯣꯟꯗ ꯁꯨꯍꯜꯂꯤꯁꯤꯕꯣ
ꯈꯔ ꯇꯟꯕ ꯃꯥꯜꯂꯦꯀꯣ
ꯂꯥꯏꯔꯤꯛ ꯇꯝꯃꯦ ꯍꯥꯏꯅ ꯆꯠꯄꯗꯒꯤ ꯂꯧ ꯁꯨꯕꯁꯨ ꯍꯩꯇ꯭ꯔꯦ
ꯑꯁ ꯍꯩꯇ꯭ꯔꯦ ꯍꯩꯇ꯭ꯔꯦ ꯍꯥꯏꯕ ꯍꯩꯇ꯭ꯔꯦ ꯍꯥꯏꯕ ꯋꯥꯍꯩꯁꯦ ꯍꯥꯏꯔꯣꯏꯗꯕꯅꯦ ꯇꯧꯔꯒꯗꯤ ꯁꯥ ꯁꯨꯔꯒꯗꯤ ꯂꯣꯏꯅ ꯍꯩꯕ ꯍꯩꯕꯅꯤꯍꯦ ꯀꯔꯤ ꯁꯨꯗ꯭ꯔꯒ ꯍꯩꯇꯦ ꯍꯥꯏꯕꯗꯨꯗꯤ ꯂꯥꯟꯒꯅꯤꯀꯣ ꯅꯪ ꯅꯠꯇ꯭ꯔꯣ
ꯇ ꯇꯧꯔꯗꯤ ꯍꯥꯏꯒꯅꯤꯗ ꯁꯨꯕ ꯁꯨꯔꯗꯤ
ꯑꯗꯨꯅꯦ ꯀꯩꯅꯦ ꯍꯥꯏꯔꯣꯅ ꯑꯗꯨꯗꯤ ꯅꯠꯇ꯭ꯔꯣ ꯂꯨꯕꯨꯨ ꯀꯗꯕ ꯁꯨ ꯔꯛꯇ ꯆꯠꯄꯗ ꯎ ꯇꯟꯗꯤ ꯇꯜꯂꯦ ꯍꯦ
ꯑꯗꯨꯒꯤꯅꯦ
ꯃꯤꯁꯤꯡꯅ ꯍꯥꯏꯅꯕꯅꯦ ꯆꯤꯡꯒꯤ ꯊꯕꯛ ꯑꯦ ꯆꯤꯡꯒꯤ ꯂꯧꯗꯨꯅ ꯍꯦꯟꯅ ꯐꯩꯌꯦ ꯍꯥꯏꯅꯀꯣ ꯂꯩꯈꯣꯝ ꯃꯔꯛꯇ ꯆꯠꯂꯒ ꯑꯃꯨꯛ ꯅꯨꯡꯁꯥ ꯃꯔꯛꯇ ꯅꯣꯡ ꯃꯔꯛꯇ ꯆꯠꯄꯗꯣ ꯌꯥꯝ ꯇꯠꯂꯦ ꯍꯥꯏꯅ ꯃꯊꯛꯀꯤ ꯆꯤꯡꯒꯤ ꯂꯧꯗꯨꯅ ꯍꯦꯟꯅ ꯅꯨꯡꯉꯥꯏꯔꯦ ꯍꯥꯏꯅ ꯑꯗꯨꯃꯥꯏꯅꯗꯤ ꯍꯥꯏꯅ ꯑꯗꯨ ꯃꯈꯥꯒꯤ ꯑꯗꯨ ꯑꯩꯈꯣꯏ ꯏꯕꯣꯈꯣꯏꯅꯦ ꯃꯈꯥꯒꯤ ꯂꯩꯕ ꯃꯣꯏ ꯒ꯭ꯅꯥꯅ
ꯎꯝ
ꯇꯧꯔꯝꯕꯅꯦ ꯍꯧꯖꯤꯛꯇꯤ ꯇꯧꯗ꯭ꯔꯦ
ꯇꯝꯄꯥꯛ ꯂꯥꯎ ꯀꯧꯋꯏꯗꯅ ꯏꯁꯤꯡꯗ ꯑꯣꯏꯔꯒ ꯆꯞ ꯇꯧꯋꯦ ꯑꯗꯨꯒ ꯑꯩꯈꯣꯏꯅ ꯆꯤꯡꯗ ꯇꯧꯕꯅ ꯀꯩꯅꯣ ꯀ‌ꯣ
ꯇꯝꯂꯧ ꯆ ꯑꯣ ꯑꯣ ꯑꯣ ꯀꯪꯂꯧ ꯍꯥꯏꯕ꯭ꯔꯥ ꯑꯁ ꯑꯣ ꯑꯣ ꯐ ꯐꯩ ꯑꯩꯗꯤ ꯈꯪꯗꯦꯍ ꯑꯗꯨꯒꯨꯝꯕꯗꯤ ꯆꯤꯡꯗꯤ ꯂꯧ ꯍꯥꯏꯔꯒ ꯂꯣꯏꯔꯦ ꯆꯤꯡ ꯂꯧ ꯍꯥꯏꯒꯗꯕ꯭ꯔꯥ ꯆꯤꯡꯒꯤ ꯂꯧ ꯍꯥꯏꯔ ꯂꯣꯏ
ꯅ
ꯎꯝ
ꯎꯝ ꯍꯥꯏꯕ ꯌꯥꯕ ꯉꯇꯪ ꯑꯟꯗꯔꯁꯇꯦꯟ ꯑꯣꯏꯕꯗꯨꯝ ꯌꯥꯔꯦꯗꯅ ꯈꯪꯉꯗꯤ
ꯑꯥ ꯐꯣꯏ ꯑꯗꯨꯅ ꯈꯪꯗꯦꯗ ꯑꯗꯨ ꯅꯣꯏ ꯈꯨꯟ ꯅꯣꯏ ꯈꯨꯟꯗꯣ ꯂꯩꯕ ꯅꯨꯡꯉꯥꯏꯕ꯭ꯔꯣ
ꯎꯝ ꯀꯔꯤꯕ
ꯅꯣꯏꯒꯤ ꯈꯨꯟꯗ ꯂꯩꯕ ꯅꯨꯡꯉꯥꯏꯕ꯭ꯔꯥ ꯍꯥꯏꯕꯅꯦ
ꯅꯨꯡꯉꯥꯏꯌꯦ ꯑꯦ ꯌꯥꯝ ꯅꯨꯡꯉꯥꯏꯌꯦ ꯅꯨꯡꯉꯥꯏꯁꯨ ꯅꯨꯡꯉꯥꯏꯑꯦ ꯏ ꯑꯩ ꯌꯥꯝ ꯃꯣ ꯃꯣꯗꯔꯦꯠ ꯑꯣꯏꯕꯅꯦ
ꯎꯝ
ꯅꯨꯛꯗꯥꯛ
ꯑꯣ ꯆꯞ ꯃꯥꯟꯅꯩꯅꯦ ꯑꯗꯨꯗꯤ ꯑꯗꯨꯕꯨ ꯑꯩꯈꯣꯏꯗꯗꯤ ꯁꯥ ꯑꯁ ꯅꯨꯡꯊꯤꯟꯗꯗꯤ ꯈꯨꯠꯁꯥ ꯑꯃꯅꯦꯍꯦ ꯅꯨꯡꯊꯤꯟꯗꯗꯤ ꯁꯥꯕꯅ ꯌꯥꯗꯦ ꯁꯥꯕꯒꯨꯝ
ꯌꯥꯝ ꯁꯥꯔꯦ ꯎꯝꯝ ꯌꯥꯝ ꯁꯥꯔꯦ ꯑꯩꯈꯣꯏ ꯑꯗꯨꯗꯤ
ꯍꯥꯡꯃꯩ ꯃꯩꯒ ꯂꯥꯛꯇ꯭ꯔꯗꯤ ꯑꯁ ꯑꯩ ꯅꯣꯡ ꯅꯤꯅꯤ ꯍꯨꯝꯅꯤ ꯂꯥꯛꯇꯕꯅꯦꯕ ꯑꯁ ꯑꯗꯨ ꯃꯇꯝꯗꯨꯁꯨ ꯌꯥꯝ ꯁꯥꯕꯅꯦ
ꯑꯩꯈꯣꯏ ꯂꯥꯡꯈꯩ ꯈꯔ ꯃꯥꯟꯅꯒꯗꯧ ꯃꯥꯜꯂꯕ ꯑꯩꯈꯣꯏ ꯂꯥꯏꯌꯦ ꯈꯔ ꯃꯥꯟꯅꯒꯗꯧ ꯃꯥꯜꯂꯦ
ꯃꯅꯝ ꯑꯣꯐ
ꯑꯩꯈꯣꯏ
ꯉꯔꯥꯡ ꯅꯍꯥꯟ ꯑꯃꯨꯛ ꯂꯥꯛꯄꯅꯦ
ꯊꯅꯤꯔ ꯑ
ꯑꯗꯨ ꯃꯩ ꯃꯨꯠꯄꯁꯨ ꯌꯥꯝ ꯅꯨꯡꯉꯥꯏꯇꯅꯦꯕ ꯍꯧꯖꯤꯛꯇꯤ ꯂꯥꯛꯂꯕꯅꯤ ꯑꯩ ꯈꯪꯗꯦ ꯍꯧꯖꯤꯛ ꯃꯄꯥꯟ ꯂꯑꯦ ꯂꯥꯛꯂ ꯍꯧꯖꯤꯛꯇꯤ ꯉꯁꯤꯒꯗꯤ ꯂꯥꯛꯇ ꯂꯥꯛꯄ
ꯍꯧꯖꯤꯛꯇꯤ
ꯉꯁꯤ ꯊꯕꯛ ꯆꯠꯔꯛꯇ꯭ꯔꯦ ꯅꯪ ꯌꯨꯝꯗ ꯑꯗꯨꯝ ꯂꯩꯔꯕꯣ
ꯅꯪꯒ ꯋꯥꯔꯤ ꯁꯥꯔꯤꯗꯤ
ꯅꯠꯇꯦ ꯊꯕꯛ ꯆꯠꯊꯣꯛꯇꯕ꯭ꯔꯥ ꯍꯥꯏꯕꯅꯦ ꯋꯥꯔꯤꯕꯨꯗꯤ ꯁꯥꯔꯦ ꯍꯪꯉꯦ ꯑꯗꯨ ꯊꯕꯛ ꯆꯠꯊꯣꯛꯇꯕ꯭ꯔꯣ ꯍꯪꯉꯦ ꯁꯤꯗꯤ
ꯍ ꯋꯥꯔꯤꯔꯦ ꯊꯣꯛꯈꯔꯦ ꯍꯧꯖꯤꯛꯇꯤ ꯂꯩꯔꯤꯌꯦ ꯌꯨꯝ ꯐꯝꯗꯦ ꯍꯧꯖꯤꯛꯇꯤ
ꯑꯗꯤ
ꯌꯨꯝ ꯌꯨꯝ ꯁꯪꯉꯤꯔꯣꯕ
ꯑꯣꯏꯔꯤꯊꯥ ꯍ ꯋꯥꯔꯤ ꯁꯥꯕ
ꯎꯝ
ꯑꯗꯨ
ꯑꯣ ꯐꯩ ꯐꯩ ꯑꯩꯗꯤ ꯊꯕꯛꯁꯨ ꯂꯩꯇꯦ ꯑꯗꯨꯝ ꯌꯨꯝꯗ ꯂꯩꯕ ꯇꯥꯔꯦ ꯌꯨꯝ ꯆꯪꯉꯒ ꯏꯃꯥ ꯊꯕꯛ ꯆꯠꯊꯣꯛꯈꯤꯕ
ꯈꯨꯟꯗ ꯆꯠꯄꯤꯒꯗ꯭ꯔꯥ